ꯍꯜꯂꯣ ꯍꯜꯂꯣ ꯇꯥꯔ ꯑꯣ ꯑꯣ ꯇꯥꯔꯦ ꯇꯥꯔꯦ ꯀꯩꯗꯧꯔꯝꯃꯤꯅꯣ ꯅꯪꯕꯣ꯫
ꯑꯩꯔꯣ ꯑꯉꯥꯡ ꯇꯨꯏꯁꯟ ꯂꯣꯏꯔꯒ ꯍꯤꯞꯄꯝꯃꯤ꯫
ꯑꯣ ꯑꯩꯖꯦ ꯅꯪꯖꯦ ꯅꯍꯥꯟꯃꯨꯛꯁꯨ ꯀꯣꯜ ꯇꯧꯕꯗꯣ ꯅꯪꯗꯣ ꯀꯣꯜ ꯕꯦꯛ ꯑꯗꯨꯝ ꯇꯧꯔꯛꯈꯤꯗ꯭ꯔꯦ꯫ ꯗ ꯋꯥꯔꯤ ꯑꯝꯇ ꯁꯥꯟꯅꯖꯤꯔꯅ ꯁꯨꯝ ꯇꯧꯒꯦ ꯇꯧꯕꯅꯦ ꯑꯗꯣ ꯑꯩ ꯉꯁꯤꯖꯦ ꯑꯃꯨꯛ ꯇꯧꯔꯛꯄꯅꯦ ꯅꯪꯗ ꯌꯨꯝꯗ ꯊꯕꯛ ꯀꯩꯀꯩ ꯌꯥꯝ ꯆꯤꯜꯂꯦꯅꯕꯨꯗꯤ ꯇꯥꯏꯌꯦꯕ꯫
ꯅꯪ ꯀꯣꯜ ꯕꯦꯛ ꯇꯧꯔꯛꯇꯕꯩꯗꯨꯗꯤ ꯁꯥꯎꯒꯅꯣ꯫ ꯑꯩꯗꯣ ꯅꯍꯥꯟꯅꯦ ꯅꯪꯒꯤ ꯃꯤꯁꯀꯣꯜ ꯂꯩꯔꯝꯃꯦꯅ ꯀꯣꯜꯗꯤ ꯍꯜꯂꯦꯕꯀꯣ ꯑꯗꯨꯒ ꯅꯪꯗꯣ ꯕꯤꯖꯤ ꯆꯪꯉꯦꯕ ꯑꯩꯅ ꯈꯟꯕꯗ ꯅꯪ ꯌꯨꯝꯒ ꯁꯥꯟꯅꯕ꯭ꯔꯥ ꯅꯃꯥꯟꯅꯕꯤꯒ ꯁꯥꯟꯅꯕ꯭ꯔꯥ ꯑꯣꯏꯔꯝꯃꯅꯦꯕ ꯑꯗꯩ ꯑꯩꯁꯨ ꯑꯗꯨꯝ ꯀꯣꯜ ꯍꯟꯈ꯭ꯔꯦꯅ ꯁꯥꯗꯅ ꯑꯗꯨꯝ ꯀꯥꯎꯊꯣꯛꯈ꯭ꯔꯦ ꯑꯩꯁꯨ ꯍꯥꯏꯗꯤ ꯑꯗꯨꯝ ꯆꯤꯜꯂꯤꯗꯅ ꯌꯨꯝꯗ ꯂꯩꯕ ꯑꯁꯤꯗꯤ ꯑꯃ ꯑꯃ ꯑꯁꯥꯏꯌꯨꯛ ꯆꯠꯄ ꯑꯣꯏꯔꯣ ꯑꯗꯩ ꯑꯗꯨꯝ ꯀꯥꯎꯊꯣꯛꯈ꯭ꯔꯦ ꯑꯩ ꯍꯟꯗꯤ ꯍꯜꯂꯝꯕꯅꯤꯀꯣ ꯑꯗꯨꯗꯨꯒ ꯅꯪ ꯕꯤꯖꯤ ꯂꯩꯍꯧꯕꯗꯩ ꯇꯣꯛꯈꯤꯕꯅꯦ
ꯍꯣꯏ ꯁꯥꯎꯗꯦꯗ ꯁꯥꯎꯗꯦꯗ ꯑꯩꯁꯨ ꯍꯥꯏꯗꯤ ꯑꯩꯁꯨ ꯑꯃꯨꯛ ꯊꯕꯛ ꯆꯤꯟꯗꯅ ꯑꯗꯨꯝ ꯇꯧꯔꯛꯈꯤꯗ꯭ꯔꯕꯅꯤ ꯅꯪꯉꯣꯟꯗ ꯑꯗꯨ ꯑꯩ ꯑꯃꯨꯛ ꯁꯪꯉꯀꯥꯟꯗ ꯇꯧꯔꯛꯏꯁꯤꯅꯦ
ꯑꯗꯣ ꯅꯪꯅ ꯅꯪꯅ ꯀꯣꯜ ꯇꯧꯔꯛꯑꯃꯤꯗꯣ ꯀꯩ ꯂꯩꯒꯦ
ꯑꯣ ꯑꯁ ꯅꯣꯏ ꯅꯪꯗꯣ ꯐꯤ ꯑꯃ ꯃꯣꯏꯅ ꯂꯪ ꯊꯥꯗꯔꯒ ꯁꯥꯌꯦ
ꯍꯜꯂꯣ ꯍꯜꯂꯣ ꯍꯜꯂꯣ ꯇꯥꯔꯦ ꯇꯥꯔꯦ
ꯔꯦ ꯀꯩꯝꯇ ꯇꯥꯈꯤꯗꯕ ꯇꯨꯃꯤꯟꯅ ꯂꯩꯈ꯭ꯔꯦ ꯑꯣ ꯅꯦꯠꯋꯥꯛꯛ ꯈꯔ ꯅꯨꯡꯉꯥꯏꯈꯤꯗꯕ ꯑꯣꯏꯔꯝꯅꯤ ꯅꯪꯗꯣ ꯐꯤꯗꯣ ꯂꯪ ꯃꯤꯅ ꯊꯥꯗꯔꯒ ꯁꯥꯥꯟꯅꯩ ꯁꯥꯏꯌꯦꯅ ꯇꯥꯕ
ꯎꯝ
ꯑꯗꯨꯗꯣ ꯀꯃꯥꯏꯅ ꯇꯧꯍꯧꯕꯅꯣ ꯄꯩꯁꯥ ꯅꯨꯡꯁꯥꯗꯣ ꯃꯣꯏꯅ ꯂꯪꯗꯣ ꯂꯣꯏꯅ ꯄꯤꯔꯛꯇꯣꯏꯔꯥ ꯑꯗꯒꯤ ꯂꯪ ꯀꯌꯥꯝ ꯊꯥꯗꯕꯤꯅꯣ ꯈꯣꯠꯄꯅꯣ ꯀꯃꯥꯏꯅ ꯍꯪꯒꯦ ꯑꯩꯁꯨ ꯈꯔ ꯁꯥꯁꯤꯔꯥꯅ ꯈꯟꯕ ꯑꯗꯨꯒꯤꯅꯤꯅꯦ ꯅꯪꯉꯣꯟꯗ ꯍꯪ ꯒꯦꯅ ꯇꯧꯕ ꯀꯃꯥꯏꯅ ꯇꯧꯒꯦ ꯑꯗꯨꯕꯣ ꯇꯣꯡꯖꯕ꯭ꯔꯕ ꯑꯥ
ꯇꯣꯡꯕ ꯍꯥꯏꯁꯦ ꯍꯣꯏ ꯑꯩꯈꯣꯏꯅꯅꯦ ꯁꯝꯅ ꯍꯥꯏꯔꯕꯗ ꯑꯦꯛꯖꯥꯝꯄꯜ ꯑꯗꯨꯝ ꯑꯥ ꯐꯅꯦꯛꯁꯦ ꯑ ꯈꯔ ꯑꯗꯨꯝ ꯍꯣꯡꯕꯗ ꯆꯥꯝꯃꯉꯥꯗ ꯌꯣꯜꯂꯦꯅ ꯈꯜꯂꯁꯤꯅꯦ ꯃꯣꯏꯅꯅꯦ ꯊꯥꯗꯔꯛꯄꯗꯗꯤ ꯆꯥꯝꯃꯔꯤ ꯌꯥꯡꯈꯩꯒꯤ ꯆꯥꯡꯗ ꯂꯧꯈꯠꯂꯛꯀꯅꯦꯕ ꯑꯩꯈꯣꯏꯗ ꯆꯥꯝꯃꯉꯥ ꯃꯥꯡꯖꯕ ꯍꯥꯏꯇꯥꯔꯦ ꯑꯗꯣ ꯁꯤꯒꯤ ꯄꯣꯠꯁꯦ ꯌꯥꯝ ꯐꯕ ꯑꯃꯅꯅꯦ ꯑꯩꯈꯣꯏ ꯌꯣꯟꯐꯝ ꯅꯪꯅ ꯐꯅꯦꯛ ꯃꯌꯥꯝ ꯁꯥꯔꯁꯨ ꯅꯪꯅ ꯌꯣꯟꯐꯝ ꯂꯩꯔꯗꯤ ꯐꯕꯀꯣ ꯌꯣꯟꯐꯝ ꯂꯩꯇꯕ ꯑꯗꯨꯒꯨꯝꯕꯗꯗꯤ ꯌꯥꯝ ꯀꯥꯟꯅꯩꯑꯕ ꯑꯗꯩꯗꯤ ꯑꯩꯈꯣꯏꯅ ꯐꯅꯦꯛ ꯊꯥꯏꯅꯒꯤ ꯋꯥꯟ ꯄ꯭ꯂꯥꯏ ꯁꯥꯕ ꯈꯣꯠꯄ ꯑꯗꯣ ꯑꯗꯨ ꯅꯠꯇꯦꯕꯀꯣ ꯑꯗꯨꯗꯣ ꯁꯥꯀꯥꯟꯗꯗꯤ ꯐꯅꯦꯛꯇꯣ ꯂꯪ ꯀꯨꯞꯄꯛꯄꯒꯤ ꯃꯃꯟꯗꯤ ꯆꯞ ꯃꯥꯟꯅꯔꯒ ꯋꯥꯕꯗꯣ ꯑꯃꯗꯨꯅ ꯍꯦꯟꯅ ꯐꯤꯗꯣ ꯂꯪꯗꯣ ꯈꯤꯇꯪ ꯄꯧꯔꯛꯄꯒꯤ ꯃꯇꯝ ꯂꯣꯏꯅꯃꯛ ꯎꯝ ꯃꯦꯟꯇꯦꯅꯦꯟꯁ ꯀꯩ ꯍꯥꯏꯗꯣꯏꯅꯣ ꯉꯝꯕꯗꯣ ꯑꯗꯨꯃꯥꯏꯅ ꯑꯣꯏꯕꯅꯦꯕ ꯑꯗꯨꯅ ꯊꯥꯗꯕꯤꯁꯦ ꯐꯗꯤ ꯐꯩ ꯋꯥꯕꯨꯗꯤ ꯈꯔ ꯋꯥꯏꯀꯣ ꯍꯥꯏꯗꯤ ꯃꯤꯒꯤꯗꯤ ꯕꯖꯥꯔꯗ ꯁꯠ ꯁꯠ ꯊꯥꯒꯠꯂꯛꯀꯗꯕ ꯄꯣꯠꯅꯤꯗꯅ ꯌꯥꯝ ꯊꯨꯅꯗꯤ ꯑꯣꯗꯔ ꯄꯥꯝ ꯑꯣꯗꯔꯗꯣ ꯌꯥꯝ ꯊꯨꯅ ꯍꯥꯏꯔꯛꯄꯅꯦꯕ ꯑꯗꯨꯅ ꯃꯥꯒꯤ ꯐꯕ ꯍꯥꯏꯔꯗꯤ ꯌꯥꯝ ꯊꯨꯅ ꯄꯤꯕ ꯉꯝꯃꯦ ꯄꯩꯁꯥꯗꯣ ꯊꯨꯅ ꯁꯥꯔꯦ ꯑꯗꯨꯒ ꯌꯣꯟꯐꯝ ꯂꯩꯇꯕꯗꯨꯁꯨ ꯃꯤꯅ ꯌꯣꯟꯕꯤꯈ꯭ꯔꯦ ꯑꯗꯣ ꯋꯥꯕꯁꯨ ꯊꯥꯏꯅꯩ ꯑꯩꯈꯣꯏꯅ ꯋꯥꯟ ꯄ꯭ꯂꯥꯏ ꯁꯥꯕꯗꯩ ꯍꯧꯖꯤꯛꯀꯤꯗꯨꯅꯗꯤ ꯌꯥꯝ ꯐꯕ ꯍꯦꯜꯂꯦ ꯑꯗꯨꯗꯨꯒ ꯂꯪ ꯀꯩꯀꯩꯁꯦ ꯃꯐꯦꯟꯗꯩ ꯃꯌꯨꯡꯗꯩ ꯃꯣꯏ ꯂꯣꯏ ꯂꯩꯔ ꯄꯤꯔꯛꯑꯅꯦꯕꯀꯣ ꯑꯗꯨꯒ ꯑꯩꯈꯣꯏꯅ ꯂꯪ ꯆꯥꯛ ꯆꯥꯛꯆꯔꯅꯤ ꯑꯗꯨꯗꯨꯒ ꯑꯩꯈꯣꯏ ꯍꯧꯖꯕ ꯈꯣꯠꯄꯗꯤ ꯄꯩꯁꯥꯗꯣ ꯑꯩꯈꯣꯏꯅ ꯑꯗꯨꯝ ꯄꯨꯊꯣꯛꯆꯔꯅꯤ ꯐꯤ ꯍꯧꯕꯩ ꯃꯃꯜꯗꯨꯗꯤ
ꯑꯣ
ꯑꯗꯨꯒ ꯃꯣꯏ ꯑ ꯀꯩꯅꯣ ꯐꯤ ꯍꯧꯔ ꯃꯇꯨꯡꯗ ꯅꯪꯅ ꯍꯧꯕꯩ ꯃꯇꯨꯡ ꯏꯜꯂꯦꯀꯣ ꯑꯗꯨ ꯃꯣꯏꯅ ꯊ ꯅꯪꯁꯦ ꯐꯅꯦꯛꯁꯦ ꯀꯛꯑ ꯀꯛꯑꯒ ꯃꯣꯏꯅ ꯁꯨꯝ ꯈꯣꯝꯒꯠꯂꯛꯑꯅꯦꯕꯀꯣ ꯐꯅꯦꯛꯁꯦ ꯁꯥ ꯂꯣꯏꯔꯀꯥꯟꯗ ꯑꯗꯨꯒ ꯍꯧꯖꯤꯛꯀꯤ ꯁꯥꯕ ꯐꯅꯦꯛꯁꯦ ꯑ ꯀꯩꯅꯣ ꯇꯧꯗꯣꯏꯕ ꯎ ꯃꯣꯏꯅ ꯄꯩꯁꯥꯁꯦ ꯅꯪ ꯉꯁꯥꯏ ꯊꯥꯗꯈꯤꯕꯒꯤ ꯂꯪ ꯃ ꯃꯌꯨꯝꯒꯤ ꯃꯐꯦꯟꯒꯤ ꯄꯨꯂꯞꯇꯣ ꯍꯌꯦ ꯅꯪꯅ ꯁꯥꯕ ꯅꯪꯅ ꯃꯔꯛꯇ ꯂꯧꯒꯦꯁꯨ ꯌꯥꯏꯌꯦꯕ ꯍꯥꯏꯗꯤ ꯅꯪꯗꯣ ꯃꯔꯨꯞ ꯊꯥꯡꯅꯤꯡꯉꯦ ꯅꯠꯇ꯭ꯔꯒ ꯑꯩꯁꯤ ꯄꯣꯠ ꯂꯩꯅꯤꯡꯉꯦ ꯄꯩꯁꯥ ꯆꯤꯜꯂꯦꯅ ꯂꯧꯊꯣꯛꯑꯁꯨ ꯌꯥꯏꯌꯦꯕ ꯑꯗꯨ ꯅꯠꯇꯕꯤꯅ ꯅꯪꯅ ꯁꯦꯟꯕꯨꯝ ꯑꯣꯏꯅ ꯄꯥꯝꯃꯦ ꯂꯥꯁꯇ ꯀꯌꯥꯝ ꯐꯪꯕꯅꯣꯅ ꯈꯪꯅꯤꯡꯕꯗꯣ ꯑꯗꯨꯃꯥꯏꯅ ꯇꯧꯒꯦ ꯍꯥꯏꯔꯒꯅ ꯂꯥꯁꯇ ꯄꯨꯂꯞ ꯂꯧꯒꯦꯁꯨ ꯌꯥꯏ ꯑꯗꯣ ꯃꯣꯏꯒꯤ ꯍꯧꯖꯤꯛ ꯀꯤ ꯊꯥꯗꯕꯒꯤ ꯆꯥꯔꯖꯇꯣ ꯑꯗꯨ ꯀꯛꯍꯧꯔꯅꯤ ꯀꯛꯄ ꯍꯥꯏꯁꯦ ꯍꯧꯖꯤꯛꯀꯤ ꯐꯅꯦꯛꯇꯨꯒꯤ ꯃꯃꯟꯗ ꯀꯛꯂꯛꯀꯗꯣꯏꯅꯦꯕ ꯑꯗꯨꯒ ꯐꯅꯦꯛꯇꯣ ꯃꯣꯏꯗꯗꯤꯅꯦ ꯃꯌꯥꯝꯗ ꯑꯩꯅ ꯍꯧꯖꯤꯛ ꯍꯥꯏꯈꯤ ꯇꯣꯛ ꯆꯥꯝꯃꯔꯤꯗ ꯆꯧꯉꯥꯗ ꯄꯤꯕ ꯄꯣꯠꯄ ꯆꯝꯃꯔꯤ ꯌꯥꯡꯈꯩꯗ ꯑꯗꯨꯃꯥꯏꯅ ꯄꯤꯔꯛꯀꯗꯣꯏꯕ ꯋꯥꯗꯤ ꯈꯤꯇꯪ ꯋꯥꯏ ꯑꯗꯣ ꯅꯣꯏꯗꯤ ꯅ ꯀꯩꯅꯣ ꯅꯪꯗꯣ ꯊꯕꯛ ꯇꯧꯕꯗꯗꯤ ꯌꯥꯝ ꯍꯥꯏꯗꯤ ꯑꯗꯨꯝ ꯂꯣꯏꯗ꯭ꯔꯤꯕꯧ ꯐꯝꯕ ꯉꯝꯕ ꯃꯤ ꯑꯣꯏꯗꯅ ꯅꯣꯏꯗꯤ
ꯎꯝ
ꯑꯗꯨꯅ ꯉꯝꯗꯤ ꯉꯝꯅꯤ
ꯑꯁ ꯑꯗꯨꯅ ꯐꯗꯣꯏꯔꯥ ꯈꯪꯗꯦ ꯑꯩꯁꯨ ꯁꯥꯔꯒ ꯍꯥꯏꯗꯤ ꯌꯣꯟꯐꯝ ꯂꯩꯇꯕꯗꯣ ꯃꯊꯥ ꯌꯥꯝ ꯁꯥꯏ ꯗꯅ ꯍꯥꯏꯗꯤ ꯂꯩꯀꯥꯏꯗ ꯃꯤꯅ ꯂꯧꯅꯕꯗꯨꯗꯤ ꯅꯣꯡ ꯐꯥꯗꯣꯛ ꯁꯨꯝ ꯑꯄꯥꯝꯕ ꯌꯥꯎꯔꯀꯥꯟꯗ ꯑꯃꯃꯝ ꯑꯃ ꯑꯅꯤꯈꯛ ꯂꯧꯒꯦꯅ ꯍꯥꯏꯕꯅꯦ ꯑꯗꯨꯅ ꯐꯤꯗꯣ ꯃꯌꯥꯝ ꯍꯧꯖꯤꯜꯂꯛ ꯀꯥꯟꯗꯗꯤ ꯑ ꯌꯣꯟꯕꯝ ꯂꯩꯇꯕꯒꯤ ꯃꯊꯥ ꯁꯥꯕꯗꯣ ꯑꯗꯨꯃꯥꯏꯅ ꯎꯝ ꯃꯤꯉꯣꯟꯗꯩ ꯂꯧꯔ ꯁꯥꯕꯗꯨꯅ ꯌꯣꯟꯐꯝꯒꯤꯁꯨ ꯃꯊꯥ ꯁꯥꯔꯔꯣꯏ ꯑꯗꯨꯅ ꯐꯥꯗꯧ ꯃꯥꯂꯦꯅꯦ ꯑꯩꯁꯨ ꯑꯗꯨ ꯇꯧꯔꯁꯦ ꯈꯪꯗꯦ ꯑꯗꯣ ꯅꯪꯒꯤ ꯇꯧꯔꯤꯕ ꯃꯤꯗꯨ ꯑ ꯑꯈꯣꯏ ꯂꯩꯀꯥꯏ ꯅꯣꯏ ꯂꯩꯀꯥꯏꯒꯤ ꯃꯤ ꯑꯣꯏꯗꯣꯏꯔꯥ ꯀꯥꯏꯋꯥꯏꯒꯤ ꯃꯤ ꯑꯣꯏꯗꯣꯏꯅꯣ ꯈꯔ ꯑꯩꯁꯨ ꯇꯧꯒꯦꯅ ꯅꯪꯅ ꯍꯥꯏꯅꯕꯤꯕ ꯌꯥꯒꯗ꯭ꯔꯣ
ꯍꯣꯏ ꯌꯥꯅꯤꯉꯦ ꯑꯈꯣꯏ ꯈꯨꯜꯒꯤ ꯃꯤꯗꯤ ꯑꯣꯏ ꯂꯩꯀꯥꯏꯃꯛꯇꯤ ꯄꯨꯟꯗ꯭ꯔꯦꯕꯀꯣ ꯃꯃꯥꯡ ꯑꯈꯣꯏꯒꯤ ꯃꯃꯥꯡ ꯃꯃꯥꯡꯗꯩ ꯑꯣꯏꯌꯦꯕꯀꯣ ꯑꯗꯣ ꯑꯗꯨꯝ ꯌꯥꯅꯤꯌꯦ ꯑꯗꯩꯗꯤ ꯅꯪꯗꯣ ꯍꯥꯏꯗꯤ ꯍꯥ ꯄꯩꯁꯥ ꯅꯨꯡꯁꯥꯗꯣ ꯌꯥꯝꯅ ꯇꯣꯡꯕ ꯅꯠꯇ꯭ꯔꯁꯨ ꯑꯗꯨꯝ ꯆꯥꯡ ꯑꯝꯗ ꯇꯣꯡꯕꯅꯦ ꯍꯥꯏꯗꯤ ꯄꯩꯁꯥꯁꯨꯐꯕꯨ ꯄꯨꯊꯣꯛꯄꯤꯇꯕꯤꯗ ꯁꯥꯔꯛꯇꯣꯏꯗꯅ ꯃꯣꯏꯅ ꯊꯥꯗꯕꯤꯔꯒ ꯑꯗꯣ ꯅꯪꯅ ꯎ ꯄꯩꯁꯥ ꯍꯥꯏꯗꯤ ꯅꯪꯁꯨ ꯃꯔꯨꯞ ꯌꯥꯎꯔꯦꯡꯒ ꯑꯩ ꯃꯔꯨꯞ ꯌꯥꯎꯗ꯭ꯔꯥ ꯃꯔꯨꯞ ꯀꯨꯝꯕ ꯌꯥꯎꯕꯗꯣ ꯑꯗꯨꯅ ꯉꯥꯛꯇꯅꯦ ꯄꯩꯁꯥ ꯉꯝꯃꯤꯗꯣ ꯑꯗꯨ ꯍꯦꯛ ꯅꯠꯇ꯭ꯔꯗꯤ ꯉꯝꯗꯦꯕ ꯑꯗꯨꯅ ꯐꯤ ꯈꯔ ꯁꯥꯗ꯭ꯔꯗꯤꯀꯣ ꯃꯔꯨꯞ ꯀꯩꯀꯩ ꯊꯥꯡꯒꯠ ꯄꯩꯁꯥ ꯍꯦꯛꯇ ꯆꯤꯜꯂꯦꯕ ꯑꯗꯨꯅ ꯁꯥꯕꯅꯗꯤ ꯐꯕꯅꯦ ꯑꯗꯨꯝ ꯉꯝꯕꯅꯦ ꯃꯦꯟꯇꯦꯅꯦꯟꯁ ꯑꯈꯣꯏꯅ ꯌꯨꯝ ꯅꯨꯡ ꯄꯨꯕꯁꯨ ꯅꯠꯇ꯭ꯔꯤꯝꯅ ꯑꯈꯣꯏꯒꯤ ꯃꯔꯨꯞ ꯑꯣꯏꯔꯣꯗ ꯏꯁꯀꯤꯟ ꯀꯤꯌꯥꯔ ꯑꯣꯏꯔꯣ ꯇ꯭ꯔꯦꯁ ꯑꯣꯏꯔꯣ ꯑꯗꯨꯅ ꯂꯣꯏꯅ ꯃꯦꯅꯦꯖ ꯇꯧꯕꯗꯤ ꯀꯣꯟꯗꯤ ꯀꯣꯟꯅꯕꯅꯦ ꯅꯪꯁꯨ ꯁꯥꯒꯦ ꯁꯥꯑꯣ ꯍꯥꯏꯗꯤ ꯁꯨꯝ ꯅꯪ ꯂꯥꯏꯔꯤꯛꯄꯨꯗꯤ ꯄꯥꯏ ꯑꯗꯨ ꯑꯣꯏꯔꯁꯨ ꯑꯇꯣꯞꯄ ꯔꯦꯁ ꯀꯩ ꯍꯥꯏꯅꯤ ꯃꯇꯝ ꯅꯪ ꯂꯥꯏꯛ ꯑꯗꯨꯝ ꯇ꯭ꯋꯦꯟꯇꯤ ꯐꯣꯔ ꯑꯋꯥꯔ ꯄꯥꯕꯗꯤ ꯅꯠꯇꯦꯗꯅꯀꯣ ꯄꯣꯊꯥꯕ ꯃꯇꯝ ꯈꯔ ꯈꯥꯏꯗꯣꯛꯈ꯭ꯔꯒ ꯑꯗꯨꯝ ꯉꯝꯅꯤ ꯉꯝꯅꯦꯅ ꯈꯜꯂꯦ ꯁꯥꯎꯋꯦ ꯁꯥꯎꯋꯦ
ꯍꯣꯏ ꯑꯩꯁꯨ ꯑꯗꯨꯃꯥꯏꯅ ꯑꯃꯨꯛꯃꯨꯛ ꯉꯥꯛꯇꯪ ꯍꯥꯏꯗꯤ ꯐ꯭ꯔꯤ ꯑꯣꯏꯅ ꯂꯩꯕ ꯃꯇꯝꯗ ꯑꯗꯨꯃꯥꯏꯅ ꯁꯥꯖꯟꯕꯅ ꯐꯗꯧ ꯃꯥꯜꯂꯦ ꯍꯥꯏꯗꯤ ꯌꯨꯝꯗꯒꯤ ꯄꯩꯁꯥ ꯑꯗꯨꯝ ꯍꯥꯏꯕꯗꯨꯁꯨ ꯅꯨꯡꯉꯥꯏꯇ꯭ꯔꯦ ꯍꯧ ꯖꯤꯛ ꯑꯗꯨꯅ ꯀꯩꯀꯩꯅꯣ ꯇꯧꯔꯒ ꯇꯧꯅꯕ ꯇꯧꯔ ꯀꯦꯅ ꯈꯜꯂꯤꯅꯦ ꯑꯩꯁꯨ ꯑꯗꯨꯅ ꯐꯤꯗꯣ ꯑꯩꯈꯣꯏ ꯑꯩꯈꯣꯏ ꯃꯥꯒꯤ ꯁꯥꯕꯤꯕꯗꯤ ꯃꯥꯅ ꯑꯗꯨꯝ ꯄꯩꯁꯥꯗꯣ ꯑꯣꯏ ꯂꯩꯔꯦ ꯑꯗꯨꯅ ꯏꯁꯥꯒꯤ ꯑꯣꯏꯅ ꯇꯧꯕꯅ ꯐꯗꯧ ꯃꯥꯜꯂꯦꯅ ꯈꯜꯂꯕ ꯑꯩꯗꯣ ꯑꯗꯨꯃꯥꯏꯅ
ꯑꯗꯩꯗꯤꯅꯦ ꯃꯣꯏ ꯐꯤ ꯃꯆꯨꯗꯣ ꯅꯪꯅ ꯄꯥꯝꯕ ꯈꯟꯖꯔꯁꯨ ꯌꯥꯏꯑꯕ ꯍꯥꯏꯗꯤ ꯅꯪ ꯁꯥꯕ ꯍꯥꯏꯁꯦ ꯅꯪꯒꯤ ꯂꯧꯍꯧꯒꯦꯗꯤ ꯑꯗꯨꯝ ꯀꯝꯄꯜꯁꯔꯤ ꯍꯥꯏꯔꯛꯀꯗꯣꯏꯅꯤꯗꯅ ꯑꯃ ꯑꯅꯤ ꯅꯪ ꯄꯥꯝꯖꯩꯌꯦꯅ ꯑꯗꯣ ꯃꯆꯨ ꯈꯜꯂꯁꯨ ꯌꯥꯕꯅꯦ ꯑꯗꯨ ꯅꯠꯇꯕꯤꯗ ꯃꯣꯏꯅ ꯎꯝ ꯄꯤꯔꯛꯄꯗ ꯁꯤꯁꯦ ꯑꯣꯏꯅ ꯁꯥꯔꯣ ꯅꯪꯒꯤꯁꯤꯒꯤ ꯁꯨꯠ ꯍꯧꯖꯤꯛꯀꯥꯟꯗꯤ ꯐꯤꯒ ꯐꯅꯦꯛꯀ ꯁꯨꯠ ꯁꯥꯟꯅꯕꯅꯦꯕꯀꯣ ꯑꯗ ꯁꯤꯒꯤ ꯐꯤꯁꯤꯒꯤ ꯁꯨꯠꯁꯦ ꯁꯤꯒꯤ ꯐꯅꯦꯛꯁꯤꯒ ꯆꯥꯟꯅꯕ ꯁꯤ ꯁꯥꯔꯛꯑꯣꯅ ꯃꯣꯏꯅ ꯄꯤꯁꯜꯂꯛꯄꯁꯨ ꯌꯥꯎꯕꯅꯦ ꯑꯗꯨ ꯅꯠꯇꯕꯤ ꯄꯥꯝꯖꯕ ꯈꯜꯂꯁꯨ ꯌꯥꯕꯅꯦ ꯐꯕꯨꯗꯤ ꯌꯥꯝ ꯐꯕꯅꯤꯗ ꯃꯇꯝ ꯁꯪꯉꯗꯤ ꯐꯤ ꯌꯥꯝ ꯁꯥꯕ ꯉꯝꯕꯅꯦ ꯁꯪꯗ꯭ꯔꯕꯨꯗꯤ ꯈꯪꯗ꯭ꯔꯦ
ꯑꯗꯣ ꯎꯝ ꯃꯨꯀꯥꯁꯦ
ꯍꯜꯂꯣ
ꯂꯩꯕ꯭ꯔꯥ ꯀꯃꯥꯏ ꯇꯧꯒꯦ ꯇꯥꯔꯕꯣ
ꯇꯥꯔꯦ ꯇꯥꯔꯦ ꯀꯩ ꯍꯥꯏꯕ
ꯃꯨꯀꯥ ꯃꯣꯏꯅ ꯄꯤꯔꯛꯄꯗꯣ ꯅꯣꯏꯗꯤ ꯃꯨꯀꯥ ꯑꯗꯨꯝ ꯑꯇꯥꯡꯕ ꯐꯦꯜꯂꯤꯔꯥ ꯅꯠꯇ꯭ꯔꯒ ꯑꯍꯣꯡꯕꯔꯥ ꯀꯃꯥꯏ ꯇꯧꯕꯅꯣ ꯀꯩꯀꯩ ꯂꯪꯒꯗꯤ ꯊꯥꯗꯔꯛꯀꯦꯕ ꯃꯣꯏꯅ ꯐꯦꯟꯅꯕ ꯃꯨꯀꯥ ꯃꯨꯀꯥꯅ ꯑꯌꯥꯝꯕ ꯍꯧꯖꯤꯛꯇꯤ ꯂꯣꯏꯅ ꯐꯦꯟꯅꯔꯦꯗꯅ ꯍꯥꯏꯗꯤ ꯋꯥꯟ ꯄ꯭ꯂꯥꯏꯖꯦ ꯑꯌꯥꯝꯕ ꯁꯥꯟꯅꯗ꯭ꯔꯦ ꯑꯄꯥꯝꯕ ꯃꯤ ꯈꯔ ꯈꯛꯇ ꯃꯁꯥꯒꯤ ꯂꯧꯍꯧꯅꯉꯥꯏ ꯈꯠꯇ ꯁꯥꯟꯅꯔꯦꯗꯅ ꯑꯗꯨꯅ ꯀꯩꯀꯩ ꯃꯨꯀꯥꯒ ꯄꯤꯔꯛꯀꯦꯕ ꯃꯣꯏꯅ
ꯃꯨꯀꯥꯁꯦ ꯃꯣꯏꯅ ꯄꯤꯔꯛꯄꯗꯤꯅꯦ ꯐꯩꯕꯥꯛ ꯀꯨꯝꯕ ꯑꯇꯥꯡꯕꯗꯤ ꯄꯤꯗꯦꯕꯀꯣ ꯂꯦꯅꯤꯟ ꯁꯨꯠ ꯑꯅ ꯑꯃ ꯇꯥꯕ꯭ꯔꯣ ꯅꯪ
ꯑꯧ ꯑꯧ ꯇꯥꯏꯌꯦ
ꯑ ꯑꯗꯨꯒꯤ ꯂꯦꯅꯤꯟ ꯁꯨꯠꯇꯣ ꯃꯣꯏꯅ ꯊꯥꯗꯔꯛꯀꯗꯣꯏꯅꯦꯕ ꯑꯗꯨꯗꯨꯅꯦꯕ ꯑꯩꯈꯣꯏꯅ ꯁꯥꯏꯁꯦ ꯑꯗꯨꯗꯤ ꯌꯥꯝ ꯇꯥꯡ ꯑꯣꯏꯗꯕꯅꯦꯕ ꯐꯅꯦꯛ ꯑꯃꯗ ꯑꯩꯅ ꯍꯥꯏꯗ꯭ꯔꯣ ꯆꯃ꯭ꯔꯤ ꯆꯧꯉꯥ ꯑꯗꯨꯃꯥꯏꯇꯪ ꯄꯤ ꯍꯥꯏꯗꯣ ꯑꯗꯨꯒ ꯕꯖꯥꯔꯗ ꯗꯤ ꯃꯣꯏꯅ ꯁꯨꯔꯛꯄ ꯑꯗꯩꯗꯤ ꯆꯅꯥꯡ ꯀꯩꯀꯩ ꯊꯥꯔꯛꯄ ꯃꯇꯝꯗꯗꯤ ꯃꯆꯨ ꯀꯩꯀꯩ ꯁꯪꯉꯀꯥꯟꯗꯕꯨꯗꯤ ꯑꯥ ꯌꯧꯕꯅꯦꯕ ꯐꯤꯒ ꯐꯅꯦꯛꯀ ꯁꯨꯠꯇ ꯑꯈꯣꯏ ꯁꯤꯗꯒꯤꯗꯗꯤ ꯑꯗꯨꯃꯥꯏꯅ ꯇꯧ ꯁꯨꯗꯕꯅꯤꯅ ꯏꯆꯝ ꯆꯝꯅ ꯁꯥꯕꯅꯤꯅ ꯎꯍꯣꯡ ꯍꯣꯡꯕꯅꯦ ꯑꯗꯨꯒ ꯅꯪꯅ ꯎꯝ ꯃꯣꯏ ꯊꯥꯗꯕꯗꯗꯤ ꯑꯇꯥꯡꯕꯤꯗꯤ ꯊꯥꯗꯔꯛꯑꯔꯣꯏ ꯅꯪꯅ ꯀꯩꯒꯨꯝꯕ ꯑꯩꯒꯤ ꯁꯦꯠꯅꯕ ꯑꯇꯥꯡꯕ ꯂꯧꯍꯧꯒꯦ ꯍꯥꯏꯕ ꯃꯇꯝꯗꯕꯨꯗꯤ ꯌꯥꯝꯅ ꯇꯥꯡꯕ ꯈꯣꯠꯄꯗꯤ ꯏꯁꯥꯅ ꯑꯗꯨꯝ ꯁꯥꯖꯕ ꯌꯥꯔꯦ ꯑꯗꯣ ꯑꯩꯈꯣꯏꯅꯒ ꯍꯪꯉꯦꯕꯀꯣ ꯍꯥꯏꯗꯤ ꯑꯇꯥꯡꯕꯤꯒꯨꯝꯕꯗꯗꯤ ꯐꯅꯦꯛ ꯑꯃꯗ ꯄꯩꯁꯥꯗꯣ ꯌꯥꯝ ꯇꯣꯡꯕꯅꯦꯕ ꯗ ꯑꯇꯥꯡꯕꯤꯁꯦ ꯁꯥꯅꯤꯡꯉꯦ ꯈꯣꯠꯂꯦꯒ ꯍꯥꯏꯕꯁꯦ ꯃꯣꯏ ꯑꯗꯨꯗꯤ ꯂꯧꯔꯣꯏ ꯍꯥꯏꯌꯦꯕ ꯍꯥꯏꯗꯤ ꯃꯣꯏ ꯌꯣꯟꯕ ꯈꯣꯠꯄ ꯉꯝꯗꯕꯗꯨ ꯃꯣꯏꯗꯁꯨ ꯑꯩꯈꯣꯏꯗꯗꯤ ꯌꯥꯝ ꯇꯣꯡꯉꯛꯑꯅꯤ ꯃꯣꯏꯗꯅ ꯇꯣꯡ ꯇꯣꯡꯗꯕꯩ ꯄꯣꯠ ꯑꯃ ꯑꯗꯨꯃꯥꯏꯅ ꯂꯩꯕ꯭ꯔꯥ ꯈꯪꯗꯦꯕ ꯑꯗꯨꯒꯤ ꯑꯗꯨꯗꯤ ꯂꯧ ꯌꯥꯗꯤꯑꯦ ꯇꯥꯔꯤꯕꯣ ꯍꯜꯂꯣ
ꯇꯥꯔꯤ ꯇꯥꯔꯤ
ꯑꯣ ꯑꯩꯉꯣꯟꯗꯅꯦ ꯄꯠ ꯄꯨꯠ-ꯄꯨꯠ ꯃꯨꯠꯂꯒ ꯂꯩꯕꯗꯣ ꯑꯗꯨꯃꯥꯏꯅ ꯇꯧꯌꯦꯕ ꯁꯥꯎꯟ ꯑꯃꯕꯛ ꯇꯥꯗꯕ ꯑꯗꯨꯏꯅꯤ ꯑꯩꯅ ꯍꯧꯖꯤꯛ ꯍꯥꯏ
ꯇꯥꯍꯥꯎꯋꯦ ꯇꯥꯍꯥꯎꯋꯦ ꯑꯗꯨꯗꯤ ꯏꯁꯥ ꯑ ꯑ ꯏꯁꯥꯒꯤ ꯑꯇꯥꯡꯕ ꯑꯣꯏꯅ ꯂꯩꯖꯔꯒ ꯁꯥꯕꯅ ꯐꯥꯔꯅꯤꯅꯦ ꯏꯁꯥꯒꯤ ꯁꯦꯠꯅꯤꯡꯉꯦ ꯍꯥꯏꯔꯗꯤ
ꯍꯣꯏ ꯑꯗꯨꯅ ꯐꯩꯌꯦꯕ ꯃꯣꯏꯅ ꯊꯥꯗꯕꯗꯗꯤ ꯄꯤꯔꯛꯇꯕꯅꯦ ꯑꯗꯨꯗꯤ
ꯎꯝ
ꯑꯗꯣ ꯃꯣꯏꯗꯣ ꯅꯪ ꯊꯥꯔꯛꯄ ꯁꯥꯔꯛꯀꯦ ꯈꯜꯂꯤꯗꯣ ꯑꯥ ꯋꯤꯛ ꯑꯃꯗꯅꯦ ꯑꯗꯨꯝ ꯋꯤꯛ ꯑꯃꯒ ꯉꯥꯏꯗꯕꯅꯤꯗ ꯅꯪ ꯅꯨꯃꯤꯠ ꯍꯨꯝꯅꯤ ꯃꯔꯤꯅꯤ ꯀꯥꯟꯕꯒꯅꯦ ꯐꯅꯦꯛ ꯑꯅꯤ ꯄꯤꯌꯣ ꯑꯍꯨꯝ ꯄꯤꯌꯣꯅ ꯁꯠ ꯁꯠ ꯇꯧꯔꯛꯄꯅꯦ
ꯑꯣ ꯑꯁ ꯈꯔꯗꯤ ꯋꯥꯗꯣꯔꯤꯅꯦ ꯑꯗꯨꯗꯤ ꯑꯩꯗꯣ ꯍꯥꯏꯗꯤ ꯐ꯭ꯔꯤꯗ ꯑꯃꯨꯛꯁꯨ ꯂꯩꯕ ꯅꯠ ꯇꯕꯅꯤꯅ
ꯑꯗꯣ ꯃꯣꯏꯗ ꯍꯥꯏꯇꯥꯔꯦ ꯍꯥꯏꯅꯕꯗ ꯑꯩꯗꯤ ꯐꯅꯤ ꯐꯤꯁꯦ ꯌꯥꯝ ꯊꯨꯅ ꯄꯤꯕꯗꯤ ꯉꯝꯃꯣꯏ ꯁꯨꯃꯥꯏꯅ ꯑꯃꯨꯛ ꯃꯨꯛ ꯆꯠꯄ ꯄꯗ ꯑꯃ ꯃꯝꯒꯨꯝꯕ ꯀꯛꯀꯦꯅ ꯇꯟꯖꯥ ꯐꯪꯉꯥꯒꯅ ꯑꯅꯤ ꯀꯛꯀꯦ ꯑꯗꯨꯃꯥꯏꯅ ꯍꯥꯏꯇꯥꯔꯦ ꯋꯥꯕꯅꯦ ꯈꯔꯗꯤ ꯋꯥꯕꯅꯦ ꯑꯗꯣ ꯑꯌꯥꯝꯕꯅꯀꯣ ꯅꯨ ꯃꯧꯒꯨꯝꯕꯅ ꯂꯩꯁꯥꯕꯤꯒ ꯃꯧꯒꯗꯤ ꯈꯔ ꯈꯦꯠꯅꯩꯕ ꯃꯧꯒꯨꯝꯕꯗꯤ ꯍꯥꯏꯗꯤ ꯃꯣꯏꯗꯤ ꯑꯋꯥꯕꯁꯦ ꯃꯌꯥꯝ ꯊꯦꯡꯅꯔꯛꯑꯕꯅꯤꯗꯅ ꯑꯗꯨꯅꯅꯦ ꯃꯣꯏꯗꯤ ꯌꯥꯝ ꯐꯖꯅ ꯁꯥꯕ ꯉꯝꯕꯅꯦ ꯑꯗꯨꯒ ꯑꯥ ꯃꯣꯏꯗꯤ ꯏꯃꯨꯡ ꯀꯩ ꯍꯥꯏꯗꯣꯏꯅꯣ ꯏꯃꯨꯡꯒꯨꯝꯕ ꯄꯨꯕ ꯑꯗꯩꯗꯤ ꯃꯆꯥ ꯃꯁꯨ ꯁꯨ ꯁ꯭ꯀꯨꯜ ꯆꯠꯈ꯭ꯔꯕ ꯌꯥꯝ ꯆꯤꯟꯗꯕꯗꯣ ꯑꯗꯨꯒꯨꯝꯕ ꯑꯗꯨꯒꯨꯝꯕꯁꯤꯅꯦꯕ ꯃꯌꯥꯝ ꯃꯌꯥꯝ ꯁꯥꯔꯤꯁꯦ
ꯍꯣꯏ ꯑꯩꯈꯣꯏ ꯒꯤ ꯏꯅꯝꯃ ꯑꯃꯁꯨ ꯌꯥꯝ ꯀꯟꯅ ꯁꯥꯏꯌꯦ ꯐꯤꯔꯣꯜꯗꯣ ꯑꯗꯨꯒꯤ ꯃꯣꯏꯗꯤ ꯄꯩꯁꯥ ꯌꯥꯝ ꯌꯥꯝ ꯐꯪꯉꯦ ꯌꯥꯝꯅ ꯗꯤ ꯃꯆꯥ ꯃꯁꯨ ꯌꯦꯠꯅꯕꯁꯨ ꯂꯩꯇ꯭ꯔꯕꯅꯤꯅꯅꯦ ꯑꯌꯨꯛ ꯆꯥꯛ ꯉꯟ ꯆꯥꯊꯣꯛꯑꯅꯤ ꯅꯨꯡꯊꯤꯟ ꯆꯨ ꯄ ꯑꯃ ꯑꯗꯨꯝ ꯁꯥꯔꯅꯤ ꯅꯨꯡꯗꯥꯡꯁꯨ ꯆꯥꯛ ꯊꯣꯡꯇꯣꯛꯑꯒ ꯑꯗꯨꯝ ꯁꯥꯕꯅꯤ ꯃꯥꯗꯤ ꯍꯣꯏ ꯑꯗꯣ ꯑꯩꯅꯦ ꯑꯃꯨꯛ ꯀꯔꯤ ꯍꯣꯏ ꯑꯩꯗꯣ ꯀꯣꯟꯅ ꯑꯃꯨꯛ ꯁꯥꯟꯅꯔꯁꯦ ꯑꯩ ꯊꯝꯃꯒꯦ
ꯑꯣ ꯍꯣꯏ ꯍꯣꯏ ꯌꯥꯏ ꯌꯥꯏ ꯎꯝ ꯊꯝꯃꯦ ꯊꯝꯃꯦ ꯍꯣꯏ ꯍꯣꯏ ꯎꯝ